ꯎꯝ ꯅꯨꯉꯏꯔꯤꯕꯣ
ꯅꯨꯉꯥꯏꯔꯤꯌꯦ
ꯆꯥꯛ ꯆꯥꯔꯕ
ꯆꯥꯈꯔꯦ ꯍꯣꯏ ꯍꯧꯖꯤꯛ ꯆꯠ ꯆꯥꯗ꯭ꯔꯗꯤ ꯇꯔꯝꯊꯣꯏ ꯑꯣ ꯀꯔꯤ ꯔꯥ ꯇꯥꯔ ꯊꯔꯇꯤ ꯇꯥꯈꯔꯥꯅꯤ
ꯎꯝ
ꯎꯝ
ꯀꯔꯤ ꯏꯟꯖꯡ ꯆꯒꯦ
ꯅꯣꯏꯗꯨ ꯆꯥꯗ꯭ꯔꯤꯕꯣ ꯆꯥꯛ
ꯆꯥꯔꯦ ꯀꯨꯏꯈꯔ꯭ꯦꯗ ꯈꯣꯏꯁꯨ
ꯎꯝ
ꯀꯗꯧꯔꯤꯅꯣ
ꯀꯔꯤ ꯀꯔꯤ ꯇ꯭ꯎꯕ꯭ꯔꯣ ꯉꯁꯤꯗꯤ
ꯂꯧ ꯆꯠꯂꯦ
ꯌꯥꯝꯐꯩꯀꯣ ꯃꯤꯗꯤ ꯂꯎ ꯆꯠꯂꯩ ꯊꯕꯛ ꯇꯧꯕꯥꯗꯤ ꯌꯥꯝ ꯐꯕꯅꯦ
ꯃꯔꯝ ꯃꯣꯛꯄ ꯍꯥꯏꯇꯥꯥꯔꯦꯅꯦ
ꯎꯝ
ꯍꯝ
ꯌꯨꯝꯗ ꯐ꯭ꯔꯤ ꯂꯥꯏꯕꯁꯨꯗꯤ ꯑꯗꯨꯝ ꯊꯕꯥꯛ ꯑꯃ ꯑꯃꯇ ꯇꯥꯎꯕꯁꯨ ꯌꯥꯝ ꯐꯥꯏꯌꯦꯅ
ꯆꯠꯀꯦꯔ ꯕꯣꯜ ꯌꯦꯡꯒꯦꯔꯥ
ꯆꯥꯁꯦ ꯀꯅꯤ
ꯌꯥꯝ ꯐꯥꯏꯅ ꯅꯪꯗꯤ
ꯈꯪꯗꯔꯤ
ꯍꯌꯦꯡꯁꯦ ꯅꯨꯄꯥ ꯍꯣꯏꯁꯦ ꯆꯥꯔꯆ ꯌꯥꯝ ꯎꯝ ꯑꯣꯏꯔꯝꯅꯤ ꯅꯨꯄꯥ ꯅꯠꯇ꯭ꯔꯦꯗ ꯅꯨꯄꯤꯁꯨꯅꯦ ꯑꯗꯣ ꯑꯔꯖꯦꯟꯇꯤꯅꯥꯗꯤ ꯉꯝꯅꯤ ꯉꯝꯅꯤꯗ
ꯉꯝꯒꯅꯤ ꯍꯣꯏ
ꯎꯝ ꯑꯩꯅ ꯌꯦꯡꯅꯤꯡꯕꯗꯤ ꯐꯥꯏꯚ ꯊꯥꯔꯇꯤꯒꯤꯅꯦ ꯍꯣꯏꯗꯤ ꯉꯝꯈꯔꯥꯅꯤ ꯎꯝ
ꯄꯣꯔꯇꯨꯒꯜꯗꯤ ꯅꯨꯉꯥꯏꯅ ꯉꯝꯃꯅꯤ ꯄꯔꯣꯇꯨꯒꯜꯗꯤ ꯉꯝꯃꯣꯏꯗ
ꯀꯣꯂꯣꯝꯕꯤꯌꯥ ꯕꯨꯗꯤ ꯐꯖꯥꯗꯦ ꯍꯣꯌ ꯉꯁꯤ ꯉꯝꯗ꯭ꯔꯗꯤ ꯃꯣꯏ ꯊꯣꯛꯈ꯭ꯔꯅꯤꯅ
ꯎꯝ ꯀꯣꯂꯣꯝꯕꯤꯌꯥꯗꯁꯨ ꯏꯐꯤꯡ ꯐꯤꯡꯕꯅꯤꯍꯦ ꯉꯝꯒꯅꯤ ꯄꯔꯣꯇꯨꯒꯥꯎꯕꯨꯗꯤ ꯉꯝꯕꯤꯒꯅꯤ
ꯎꯝ
ꯅꯪꯁꯨ ꯃꯦꯁꯤ ꯐꯦꯟꯁ ꯅꯠꯇ꯭ꯔꯣ
ꯃꯥꯅꯦ ꯑꯗꯨ ꯑꯣꯏꯔꯁꯨ ꯑꯗꯨꯝ ꯌꯦꯡꯉꯦꯅ ꯃꯣꯏꯒꯤꯁꯨ
ꯕꯤ ꯄꯃꯨꯗ꯭ꯔꯣ
ꯄꯃꯨꯗꯦꯗ
ꯀꯩꯒꯤ
ꯑꯣꯕ ꯐꯥꯏꯚ ꯐꯥꯏꯚ ꯖꯤ ꯑꯣꯜꯔꯦꯗꯤ ꯑꯟꯂꯤꯃꯤꯇꯦꯠꯀꯤꯗꯣ ꯍꯥꯞꯄꯣ
ꯑꯣ ꯑꯩꯈꯣꯏꯗꯤ ꯆꯤꯡꯗꯅꯦ ꯑꯗꯨꯗꯤ ꯐꯥꯏꯚ ꯖꯤ ꯐꯪꯗꯦ ꯑꯣ ꯑꯩꯈꯣꯏꯗꯤ ꯑꯗꯨꯒꯤ ꯇꯝꯗ ꯂꯩꯔꯗꯤ ꯐꯪꯒꯅꯤ
ꯎꯝ
ꯅꯣꯏ ꯁꯥꯏꯗꯤ ꯇꯨꯝꯈꯔꯕꯣ
ꯅꯦꯠ ꯌꯥꯝ ꯌꯥꯝ ꯆꯥꯕꯅꯦ ꯇꯨꯝꯗ꯭ꯔꯤꯌꯦ ꯃꯥꯁꯨ
ꯑꯣ ꯀꯩꯩꯅꯣ ꯎꯝ ꯅꯦꯠ ꯌꯥꯝ ꯆꯥꯏ ꯍꯥꯏꯗꯨ
ꯎꯝ
ꯑꯩꯈꯣꯏꯗꯤ ꯑꯁ ꯅꯨꯡꯇꯤꯒꯤ ꯕꯨꯁꯇꯔ ꯀꯥꯄꯒ ꯂꯩꯔꯅꯦ ꯑꯗꯨ
ꯑꯣ ꯇꯤ ꯇꯤꯚꯤꯗ ꯌꯦꯡꯕ ꯌꯥ ꯌꯥꯗ꯭ꯔꯣ
ꯑꯁ ꯇꯤꯚꯤ ꯂꯩꯇꯦꯍꯦ
ꯃꯤꯒꯤ ꯌꯨꯝ ꯃꯤꯒꯤ ꯌꯨꯝꯗ ꯌꯦꯡꯕ ꯆꯠꯂꯣꯅ ꯕꯣꯜꯗꯤ ꯒ꯭ꯔꯨꯞ ꯒ꯭ꯔꯨꯞ ꯌꯦꯡ ꯏꯁ ꯒ꯭ꯔꯨꯞ ꯒ꯭ꯔꯨꯞ ꯌꯦꯡꯕ
ꯃꯇꯝ ꯌꯥꯝ ꯐꯠꯇꯦ ꯂꯥꯡꯕ ꯌꯥꯗꯦꯕ
ꯑꯣ
ꯆꯩꯔꯛ ꯀꯅꯤ ꯑꯗꯨꯒꯤ ꯀꯩꯩꯅꯣ ꯎꯝ ꯕꯣ ꯒ꯭ꯔꯨꯞ ꯒ꯭ꯔꯨꯞ ꯒ꯭ꯔꯨꯞꯇ ꯌꯦꯡꯉꯦ ꯑꯗꯣ ꯌꯥꯝꯗꯦꯕ ꯃꯤꯗꯣ ꯇꯔꯨꯛ ꯇꯔꯦꯠ
ꯗꯨ ꯅꯣꯏꯁꯨ ꯌꯦꯡꯕ ꯌꯥꯏꯅ
ꯍꯥꯥ
ꯅꯣꯏꯁꯨ ꯌꯦꯡꯕ ꯌꯥꯏꯅ
ꯑꯥ ꯑꯣ ꯑꯩꯈꯣꯏ ꯑꯗꯣ ꯇꯤꯚꯤꯗ ꯌꯦꯡꯕꯗꯣ ꯐꯣꯟꯗ ꯑꯃꯨꯛ ꯀꯟꯅꯦꯛ ꯇꯧꯔꯒ ꯌꯦꯡꯕꯅꯦ ꯍꯣꯏ ꯑꯗꯨꯒꯤ ꯑꯦꯟꯕꯤꯗꯣ ꯌꯥꯝ ꯆꯥꯕ꯭ꯔꯥ
ꯎꯝ ꯇꯤꯚꯤꯒꯤ ꯔꯤꯆꯥꯔꯖ ꯇꯧꯕꯁꯤꯡꯗꯨꯗꯤꯀꯣ
ꯎꯝ
ꯆꯥꯁ ꯇꯕ꯭ꯔꯅ ꯍꯦꯅ ꯄꯃꯦꯅꯦ ꯏꯗꯨ
ꯎꯝ ꯍꯣꯏ ꯑ ꯑꯩꯒꯤꯗꯤ ꯀꯩꯅꯣ ꯐꯥꯏꯚꯖꯤꯗꯣ ꯁꯤꯝꯗꯨꯁꯨ ꯐꯥꯏꯚꯖꯤꯅꯦꯕ ꯑꯗꯨ ꯐꯥꯏꯚ ꯖꯤꯗꯤ ꯐꯥꯏꯚꯖꯤ ꯐꯪꯉꯗꯤ ꯑꯗꯨꯝ ꯑꯟꯂꯤꯃꯤꯠꯇꯦꯠ ꯇꯥꯔꯅꯤ
ꯑꯣ
ꯗꯨ ꯐꯥꯏꯚꯖꯤꯗꯤ ꯐꯪꯗꯕ ꯑꯗꯨꯒꯤ
ꯂꯥꯛ ꯑꯗꯨ ꯐꯥꯏꯚꯖꯤ ꯗꯨꯝ ꯇꯥꯔꯝꯅꯤꯅ ꯐꯥꯏꯚꯖꯤ ꯑꯗꯨ ꯃꯅꯥꯛ ꯅꯛꯂꯗꯤ ꯐꯪꯉꯝꯅꯤꯅ ꯅꯣꯏꯁꯨ
ꯎꯝ ꯍꯥꯟꯅꯗꯤ ꯇ꯭ꯔꯥꯏ ꯇꯧꯑꯦ ꯑꯗꯨ ꯐꯪꯉꯤ
ꯎꯝ
ꯊꯂꯛ ꯆꯠ
ꯆꯠꯇꯦꯒ ꯀꯣꯏ ꯆꯥ ꯂꯒꯦ ꯁꯤ ꯑꯣꯏꯣꯏ
ꯅꯨꯡꯉꯥꯏꯅ ꯅꯪꯗꯤ ꯀꯣꯏꯕꯨ ꯆꯠ ꯆ ꯐꯪꯉꯤꯅ
ꯍꯥꯥ
ꯋꯤꯀꯦꯟꯁ ꯑꯣꯏꯕꯒꯤ ꯆꯠꯁꯦꯅ ꯆꯠꯄꯅꯦꯕ
ꯑ ꯁꯪꯗꯦꯍꯦ ꯑꯩꯈꯣꯏꯗꯤꯣꯏꯅꯤꯡ ꯄꯣꯏꯅꯤꯡꯉꯥꯏ
ꯅꯣꯏ ꯆꯠꯀꯦ ꯍꯥꯏꯔꯗꯤ ꯆꯠꯄ ꯐꯪꯉꯤꯗ
ꯕꯣꯁ ꯑꯅꯥꯕ ꯐꯪꯉꯦ ꯑꯗꯨꯅꯤ ꯑꯗꯨ ꯈꯛꯇꯅꯤꯅꯦ
ꯍꯗ ꯑꯣ ꯁꯥꯟꯅꯕ ꯈꯪꯕꯁꯨ ꯑꯗꯨꯝ ꯌꯥꯏꯅ ꯌꯨꯝꯗ ꯂꯥꯏꯔꯗꯤ ꯍ ꯊꯕꯥꯛꯄꯨꯗꯤ ꯈꯔ ꯄꯥ ꯑꯗꯨꯗꯨꯝ ꯃꯔꯦꯗ
ꯎꯝ
ꯈꯣꯏꯁꯨ ꯑꯗꯨꯃꯥꯏꯅ ꯇꯧꯋꯦ ꯌꯨꯝ ꯆꯠꯂꯗꯤꯦ
ꯎꯝ ꯎꯝ
ꯎꯝ ꯎꯝ
ꯅꯪ ꯀꯣ ꯍꯧꯔꯤ ꯇ ꯍꯧꯔꯤꯇꯥꯕ꯭ꯔꯣ ꯃꯤ ꯇꯄꯗꯣ ꯎꯝ ꯑꯗꯨꯗꯤꯌꯥ
ꯐꯣꯟꯣꯟꯁꯤꯞ ꯑꯁ ꯃꯊꯟꯗ ꯆꯦꯜꯂꯤꯉꯩ ꯑꯗꯣ ꯄꯥꯏꯕꯎꯈꯦꯅꯤ ꯍꯥꯦ
ꯐꯖꯥꯅ ꯇꯥꯗꯦꯕ ꯐꯖꯥꯅ ꯍꯥꯏꯌꯣ
ꯐꯣꯟꯁꯦ ꯃꯊꯟꯇ ꯄꯨꯡ ꯆꯦꯟ ꯆꯦꯜꯂꯦꯕ
ꯑꯥ ꯆꯦꯟꯒꯅ ꯍꯥꯏꯌꯣ ꯄꯥꯏꯗꯕꯤ ꯑꯗꯨꯝ ꯊꯝꯃꯣ
ꯍꯥꯥ
ꯄꯥꯏꯗꯕꯤꯔ ꯊꯝꯃꯣꯕ
ꯎꯝ ꯐꯣꯟ ꯄꯥꯏꯗ꯭ꯔꯣꯏꯗꯤ ꯀꯃꯥꯏꯅ ꯇꯧꯅꯤ ꯑꯗꯨꯗꯤ
ꯅꯗꯦ
ꯂꯪꯊꯣꯛꯈ꯭ꯔꯥꯁꯤꯔ
ꯀꯔꯤꯕ
ꯂꯥꯟꯊꯣꯛꯈ꯭ꯔ ꯁꯔꯥ ꯐꯣꯟ
ꯅꯪ ꯌꯥꯔꯤꯒ ꯌꯥꯔꯦꯗꯤ
ꯑꯗꯨꯒ ꯅꯕ
ꯅꯪ ꯌꯥꯗꯤ ꯌꯥꯔ
ꯂꯪꯊꯣꯛꯄ ꯌꯥꯗꯦ ꯀꯃꯥꯏꯅ ꯂꯩꯗꯣꯏꯅꯣ
ꯐꯪꯉꯦꯗ ꯑꯩꯈꯣꯏꯁꯨ ꯑꯗꯨꯃꯥꯏꯅ ꯍꯥꯏꯒꯅꯤ ꯍꯥꯏꯕꯗꯤ
ꯎꯝ ꯆꯂꯨꯅꯦ
ꯉꯁꯤꯒꯤꯗꯤꯕꯣ ꯌꯦꯡꯉꯣꯏꯔ ꯐꯖꯕ ꯌꯥꯗꯕ ꯃꯥꯜꯂꯦ
ꯍꯣꯏ ꯍꯌꯦꯡꯁꯨ ꯍꯥꯏ ꯂꯥꯏꯠ ꯑꯣꯏꯔꯦ ꯌꯦꯡꯉꯈꯔꯗꯤ ꯇꯥꯏꯃꯤꯡꯗꯣ ꯌꯥꯗꯦꯕ ꯃꯦꯠꯁꯄꯨꯗꯤ ꯌꯥꯝꯅ ꯂꯩꯌꯦꯡꯁꯤ ꯏꯁꯄꯦꯟꯁꯨꯣ ꯃ ꯂꯩꯦꯅꯤ ꯇꯨ ꯊꯥꯔꯇꯤꯗ
ꯁꯦ ꯑꯁ ꯏꯁꯄꯦꯟ ꯉꯁꯤꯗꯤ ꯅꯣꯛꯑ ꯁꯅꯥꯈ꯭ꯔꯦꯅ ꯃꯣꯔꯅꯤꯡꯗ
ꯑꯣ ꯉꯝꯈ꯭ꯔꯕ ꯑꯃꯨꯛꯀ ꯑꯩꯗꯤ ꯑꯩꯗꯤ ꯌꯦꯡꯍꯧꯗ꯭ꯔꯦꯕ ꯂꯧ ꯆꯠꯄꯒꯤ
ꯎꯝ ꯅꯣꯡꯗꯤ ꯆꯨꯗꯕ꯭ꯔꯣ ꯑꯗꯨꯗ
ꯅꯣꯡ ꯉꯁꯥꯏꯗꯤ ꯆꯨꯕꯅꯦ ꯍꯧꯖꯤꯛꯇꯤ ꯇꯣꯛꯈ꯭ꯔꯕ ꯑꯃꯨꯛꯀ
ꯅꯣꯡ ꯆꯨꯔꯗꯤ ꯇꯨꯝꯕ ꯅꯨꯡꯉꯥꯏꯌꯦꯅ
ꯎꯝ ꯑꯗꯨꯅꯦ
ꯎꯝ ꯎꯝ ꯉꯟꯅ ꯇꯨꯝꯅꯤꯡꯕ ꯅꯣꯏꯗꯤ ꯆꯔ꯭ꯆ ꯆꯠꯀꯅꯤ ꯍꯥꯏꯔꯗꯤ
ꯀꯔꯤꯍꯥꯢꯕ
ꯉꯟꯅ ꯇꯨꯝꯒꯅꯤꯅ ꯍꯌꯦꯡ ꯆꯔ꯭ꯆ ꯆꯠꯀꯦ ꯍꯥꯏꯔꯗꯤ ꯁꯤꯛꯁ ꯀꯨꯝꯕꯗ ꯆꯠꯀꯅꯤꯅ ꯈꯣꯏ ꯑꯈꯣꯏ ꯌꯨꯝ
ꯎꯝ ꯁꯤꯛꯁ ꯇꯅꯤ ꯑꯈꯣꯏꯒꯤ ꯇꯥꯏꯃꯤꯡꯗꯨꯁꯨ ꯇꯔꯨꯛꯇꯅꯤ ꯄꯨꯡ ꯇꯔꯨꯛ
ꯎꯝ
ꯑꯁ
ꯇꯨꯝꯅꯤꯡꯈ꯭ꯔꯕ ꯃꯥꯜꯂꯦ ꯑꯩꯈꯣꯏ ꯂꯣꯏꯔ ꯇꯨꯝꯈ꯭ꯔꯣ
ꯇꯨꯝꯅꯤꯡ ꯇꯨꯝꯅꯤꯡꯕ ꯍꯧꯔꯦꯅꯦ ꯎꯝ ꯕꯖꯥꯔ ꯆꯠꯇ꯭ꯔꯕꯣ ꯉꯁꯤ
ꯆꯠꯇꯦꯗ ꯀꯅꯥꯅ ꯅꯨꯡꯇꯤꯒꯤ ꯕꯖꯥꯔ ꯆꯠꯀꯅꯤ ꯆꯠꯀꯦꯔꯣ
ꯄꯩꯁꯥ ꯂꯩꯌꯦꯅ ꯅꯉꯣꯟꯗ
ꯁ‌ꯦ ꯁ‌ꯦ ꯍꯣꯏ ꯈꯣꯏꯁꯦ ꯄꯩꯁꯥ ꯄꯥꯏꯕ ꯃꯤ ꯃꯥꯟꯕ꯭ꯔꯅꯦ ꯄꯩꯁꯥ ꯂꯩꯇ ꯕꯅꯦ
ꯑꯗꯨꯅꯦ
ꯀꯔꯤꯕ ꯎꯝ
ꯍꯨꯏꯅ ꯌꯥꯝꯕꯅꯦ ꯑꯁ
ꯐꯖꯅ ꯇꯥꯗꯦꯍꯦ
ꯍꯨꯏꯅ ꯌꯥꯝꯕꯅꯦ ꯑꯩꯈꯣꯏ ꯂꯩꯀꯥꯏꯁꯦ
ꯑꯣ ꯑꯣ ꯊꯦ
ꯑꯈꯣꯏ ꯈꯨꯟꯗꯗꯤ ꯂꯧ ꯑꯥ ꯍꯨꯏ ꯔꯣꯏꯕ ꯌꯥꯗꯦ ꯊꯝꯕ ꯌꯥꯗꯦ ꯈꯨꯟꯗ
ꯎꯝ
ꯐꯠꯇꯦꯗ ꯍꯨꯏ ꯊꯝꯕꯖꯦ ꯄꯪꯈꯣꯡꯗ ꯈꯣꯡꯉꯦꯗ
ꯑ ꯐꯩꯌꯦꯗ ꯃꯄꯨꯒꯤꯗꯤ
ꯃꯤꯕꯨ ꯑꯃꯨꯛ ꯆꯤꯛꯀꯅꯤ ꯑꯗꯣ ꯃꯤꯒꯤ ꯌꯦꯟ ꯑꯃꯥ ꯍꯨꯔꯥꯟꯂ ꯆꯥꯒꯅꯤꯗ
ꯎꯝ ꯐꯖꯅ ꯌꯦꯡꯕ ꯇꯥꯔꯦ ꯑꯗꯨꯗꯤ
ꯑꯗꯨꯗꯤ ꯃꯄꯨꯒꯤ ꯃꯊꯧꯗꯣ ꯌꯦꯡꯗꯕ ꯀꯣ ꯑꯗꯨꯒꯤ ꯑꯩꯗꯤ ꯇꯟꯕ
ꯅꯣꯏꯒꯤꯗꯤ ꯂꯩꯇꯕ꯭ꯔꯣ
ꯈꯣꯏꯗꯤ ꯂꯩꯇꯦ ꯂꯩꯔꯗꯤ ꯑꯩꯅ ꯍꯥꯠꯀꯅꯤ
ꯇꯟꯕꯀꫭ ꯌꯦꯟꯗꯛ ꯀꯥꯜꯒ ꯆꯥꯅꯤ ꯑꯗꯨ ꯇꯟꯕ
ꯃꯤ ꯈꯔꯗꯤꯃꯅ ꯆꯧ ꯆꯧꯗ ꯍꯖꯥ
ꯎꯝ ꯈꯔꯗꯤ ꯇꯧꯗꯦꯗ ꯑꯩ ꯑꯉꯥꯡ ꯑꯣꯏꯔꯤꯉꯩꯗꯤ ꯑꯁ ꯍꯨꯏ ꯕꯨ ꯌꯥꯝ ꯀꯩꯅꯣ ꯇꯧꯕꯅꯤ ꯅꯨꯡꯁꯤꯕꯅꯤ ꯑꯩꯈꯣꯏ ꯍꯨꯏ ꯌꯣꯟꯕꯗ ꯀꫭ ꯑꯁ ꯀꯞꯄꯅꯤꯅꯦ ꯑꯉꯥꯡꯑꫭꯏꯔꯤ ꯉꯩꯗꯗꯤ ꯀꫭ ꯑꯁ
ꯑꯗꯨꯛꯇ ꯑꯃꯃꯨꯛ ꯅꯨꯡꯁꯤꯗꯔꯦ
ꯑꯥ
ꯑꯗꯨꯏꯗꯤ ꯄꯨꯖꯥꯅꯤꯠꯇ ꯃꯨꯛꯀ ꯃꯪ ꯐꯥꯔꯁꯦ
ꯇꯃꯤꯗꯤ ꯈꯔꯕꯅꯁꯣ
ꯑꯩꯗꯤ ꯅꯠꯇꯦ ꯌꯥꯌꯦ ꯃꯨꯀꯣ ꯇꯗ ꯑꯣ
ꯃꯇꯝ ꯂꯩꯌꯦꯅ ꯑꯁ ꯇꯨꯝꯅꯤꯡꯗꯦ ꯍꯧꯖꯤꯛ ꯇꯨꯝꯕ ꯃꯇꯝ ꯅꯠꯇꯦꯕ
ꯑꯗꯨꯗꯤ ꯑꯃꯨꯛ ꯀꯥꯎ ꯇꯔꯛꯑꯣꯅꯦ
ꯎꯝ ꯇꯒꯅꯤ ꯈꯌꯥꯂꯦꯕ